ꯇꯥꯏꯌꯦ ꯎꯝ ꯅꯪ ꯀꯔꯤ ꯇꯧꯔꯤꯒꯦ
ꯑꯩꯔꯣ ꯐꯤ ꯍꯥꯎ ꯑꯥ
ꯐꯤ ꯁꯨꯔꯤꯕ꯭ꯔꯣ
ꯐꯤ ꯁꯨꯗꯦꯗ ꯐꯤ ꯐꯕꯗꯣ ꯀꯩꯅꯣ ꯇꯧꯒ ꯂꯧꯁꯤꯡꯒꯦ ꯇꯧꯕ ꯀꯔꯤ ꯇꯧꯔꯤꯒꯦ ꯅꯪꯗꯤ
ꯑꯩ ꯁꯥꯃꯟꯗꯅ ꯐꯝꯔꯒ ꯂꯩ ꯆꯥꯛ ꯌꯦꯟꯁꯥꯡ ꯊꯣꯡꯁꯤꯔꯥ ꯍꯥꯏꯅ ꯈꯜꯂꯒ
ꯑꯣ ꯑꯣ ꯑꯣ ꯅꯪꯒꯤ ꯕꯦꯛꯒ꯭ꯔꯥꯎꯟ ꯃꯈꯣꯟꯗꯣ ꯊꯣꯛꯑꯣꯅꯦ ꯑꯗꯨꯒꯨꯝꯕꯗꯣ ꯌꯥꯗꯕꯅꯦ
ꯎꯝ ꯎꯝ ꯎꯝ ꯎꯝ
ꯀꯔꯤ ꯌꯦꯟꯁꯥꯡ ꯊꯣꯡꯒꯅꯤ ꯉꯁꯤꯗꯤ
ꯈꯪꯗꯦ ꯀꯔꯤ ꯊꯣꯡꯁꯤꯔꯥ ꯁꯥ ꯊꯣꯡꯁꯤꯔꯥ ꯁꯧꯒ꯭ꯔꯤ ꯊꯣꯡꯁꯤꯔꯥ
ꯎꯝ ꯀꯥꯂꯦꯟ ꯃꯇꯝꯗꯗꯤ ꯁꯧ꯭ꯔꯤꯅ ꯍꯥꯎꯕꯅꯦ
ꯎꯝ ꯅꯪꯗꯤ ꯀꯔꯤ ꯌꯦꯟꯁꯥꯡ ꯆꯥꯒꯦ ꯑꯌꯨꯛ
ꯑꯩ ꯉꯁꯥꯏ ꯑꯌꯨꯛ ꯑꯩꯁꯨ ꯁꯧꯒꯔꯤ ꯆꯥꯏ
ꯎꯝ ꯀꯜꯂꯦꯟꯗꯗꯤ ꯁꯧꯒ꯭ꯔꯤꯒ ꯊꯥꯡꯖꯤꯡ ꯃꯦꯠꯄ ꯑꯗꯨꯝ ꯍꯥꯎꯔꯕꯅꯤ
ꯎꯝ ꯍꯥꯎꯕꯅꯦ ꯑꯗꯣ
ꯎꯝ
ꯉꯁꯤꯗꯤ ꯀꯃꯥꯏ ꯀꯃꯥꯏ ꯇꯧꯔꯒ ꯂꯩꯕ꯭ꯔꯥ ꯅꯪ ꯉꯁꯤꯒꯤ ꯅꯨꯃꯤꯠꯁꯦ
ꯉꯁꯤꯔꯥ ꯉꯥꯁꯤ ꯑꯁ ꯈꯪꯗꯦ ꯊꯕꯛ ꯁꯨꯐꯝ ꯈꯪꯗꯦ ꯑꯗꯨꯝ ꯐꯝꯔꯒ ꯉꯥꯍꯥꯛ ꯎꯏꯔꯒ ꯑꯃꯨꯛ ꯍꯧꯒꯠꯂꯒ ꯐꯤ ꯁꯨꯕ
ꯑꯇꯣꯞꯄ ꯂꯩꯇ꯭ꯔꯦꯅꯦ ꯑꯗꯨꯗꯤ
ꯎꯝ
ꯕꯣꯜꯒꯨꯝꯕꯗꯤ ꯌꯦꯡꯕ꯭ꯔꯣ
ꯕꯣꯔ ꯌꯦꯡꯕꯗꯒꯤꯗꯤꯅꯦ ꯅꯨꯡꯊꯤꯟꯗ ꯎꯏꯔꯤ ꯎꯏꯔꯤ ꯐꯝꯕꯗꯣ
ꯂꯥꯎꯕꯒ ꯈꯣꯠꯄꯒꯁꯨ ꯌꯥꯗꯕꯅꯤꯅ ꯑꯩ ꯉꯁꯤ ꯑ꯭ꯔꯖꯦꯟꯇꯤꯅꯥ
ꯑꯥ ꯑ꯭ꯔꯖꯦꯟꯇꯤꯅꯥꯖꯨ ꯑꯗꯨꯝ ꯀꯥꯔꯤꯅꯦꯍꯥ ꯍꯧꯖꯤꯛ ꯐꯥꯎ
ꯎꯝ ꯑꯗꯨꯅ ꯀꯣꯒꯦꯔꯥ ꯍꯥꯏꯅ ꯄꯥꯈꯠꯂꯒ ꯂꯩꯕꯗꯣ ꯀꯥꯗꯤ ꯀꯥꯈꯤ
ꯃꯦꯁꯤ ꯌꯥꯎꯕ ꯐꯥꯎꯗꯤ ꯀꯥꯒꯗꯕ ꯃꯥꯜꯂꯦꯍꯦ
ꯃꯥꯁꯨ ꯃꯥ ꯃꯊꯟꯇ ꯑꯣꯏꯕꯅꯤꯅꯀꯣ
ꯃꯥ ꯃꯥꯒꯤ ꯀꯦꯁꯁꯨ ꯗꯤꯁ ꯌ꯭ꯥꯔꯅ ꯃꯁꯤ ꯉꯥꯁꯤ ꯂꯣꯏꯔꯦ ꯍꯥꯏꯅ ꯂꯥꯁ ꯑꯣꯏꯔꯦ ꯍꯥꯏꯅ
ꯎꯝ ꯑꯗꯨꯝ ꯅꯣꯏ ꯈꯪꯗꯦ
ꯎꯝ
ꯃꯥꯒꯤ ꯀꯩꯅꯣ ꯔꯥꯏꯠ ꯍꯦꯟ ꯂꯦꯞ ꯍꯦꯟ ꯗꯤꯃꯔꯤꯌꯥꯒ ꯀꯔꯤ ꯍꯥꯏꯕ꯭ꯔꯥ ꯑꯃꯗꯣ ꯑꯅꯤꯗꯣ ꯌꯥꯎꯗꯕꯅꯤꯅ
ꯎꯝ
ꯋꯥꯔꯝꯅꯤꯅꯦ ꯃꯥ ꯃꯊꯟꯇꯅ ꯒꯣꯜ ꯀꯩꯅꯣ ꯇꯧꯕꯅꯤꯅ ꯏꯁꯀꯣꯔ ꯑꯣꯏꯕꯅꯤꯅ ꯑꯇꯩꯗꯨꯗꯤ ꯏꯁꯀꯣꯔ ꯂꯩ ꯌꯥꯎꯗꯦꯕ ꯃꯈꯣꯏꯗꯣ ꯍꯩꯇꯕ ꯉꯥꯛꯇ
ꯑꯣ ꯏꯆꯦꯗꯤ ꯇꯝꯄꯥꯛꯀꯤ ꯃꯤꯔꯣ ꯑꯥ ꯀꯩꯅꯣ ꯆꯤꯡꯗꯒꯤꯔꯣ
ꯑꯩ ꯑꯁꯤ ꯏꯝꯐꯥꯜꯗ ꯂꯩꯌꯦ ꯇꯝꯄꯥꯛꯇ
ꯑꯣ ꯑꯣ ꯏꯝꯐꯥꯜꯗ ꯌꯨꯝꯔ ꯀꯃꯥꯏ ꯇꯧꯕ꯭ꯔꯥ ꯑꯗꯨꯗꯤ
ꯑꯥ ꯕꯔꯥꯒꯨꯝ ꯌꯨꯝꯒꯨꯝ ꯑꯗꯨꯝ ꯂꯩꯔꯒ ꯂꯩꯌꯦ
ꯑꯣ ꯑꯣ ꯌꯨꯝꯒꯨꯝꯕꯗꯤ ꯄꯥꯜꯂꯕꯣ
ꯄꯥꯜꯂꯦ ꯑꯉꯥꯡ ꯑꯍꯨꯝ ꯁꯨꯔꯦ
ꯑꯣ ꯑꯣ ꯑꯗꯨꯅꯦ ꯆꯥꯎꯔꯝꯃꯅꯤꯅꯦ ꯑꯉꯥꯡꯁꯦ
ꯑꯥ ꯂꯩꯁꯥꯕꯤ ꯄꯥꯈꯪ ꯐꯥꯔꯦ
ꯎꯝ
ꯂꯥꯡꯒꯅꯨ
ꯀꯔꯤ ꯀꯔꯤ ꯄꯥꯔ ꯇꯥꯏꯝꯗꯤ ꯀꯔꯤ ꯀꯔꯤ ꯇꯧꯔꯒ ꯂꯩꯕ꯭ꯔꯥ
ꯄꯔꯥ ꯇꯥꯝꯗꯅꯥ ꯄꯩꯁꯥ ꯂꯩꯕ ꯑꯉꯥꯡꯁꯤꯡ ꯑꯗꯨꯝ ꯈꯔ ꯈꯔ ꯑꯦꯌꯥ ꯇꯧ
ꯎꯝ ꯐꯩ ꯐꯩꯌ‌ꯦ
ꯎꯝ ꯎ ꯅꯪꯗꯤ ꯀꯔꯤ ꯀꯔꯤ ꯊꯕꯛ ꯇꯧꯕ꯭ꯔꯥ
ꯑꯩꯗꯤ ꯀꯔꯤꯒꯤꯁꯨ ꯁꯨꯗꯦꯗ ꯑꯗꯨꯝ ꯌꯨꯝꯗ ꯐꯝꯔꯒ ꯐꯤ ꯁꯨꯒꯅꯤ ꯉꯥꯏꯍꯥꯛ ꯌꯨꯝ ꯁꯦꯡꯒꯅꯤ ꯑꯗꯨ ꯂꯣꯏꯔꯦ
ꯎꯝ ꯅꯪꯗꯤ ꯑꯉꯥꯡ ꯀꯌꯥ ꯁꯨꯔꯦ
ꯑꯩꯔꯣ ꯑꯉꯥꯡ ꯑꯍꯨꯝ ꯁꯨꯕꯗ ꯉꯥꯏꯔꯤ
ꯎꯝ ꯅꯨꯄꯤ ꯀꯌꯥ ꯅꯨꯄꯥ ꯀꯌꯥꯅꯣ
ꯅꯨꯄꯤꯅ ꯈ꯭ꯋꯥꯏ ꯑꯇꯣꯝꯕꯤ ꯅꯨꯄꯥꯅ ꯑꯅꯤ
ꯎꯝ ꯐꯔꯦ ꯐꯔꯦ
ꯎꯝ
ꯑꯃꯨꯛꯃꯛ ꯈꯥ ꯆꯠꯊꯔꯒꯗꯤꯕ꯭ꯔꯥ ꯅꯠꯇ꯭ꯔꯒ ꯑꯗꯨꯅ ꯂꯣꯏꯔꯕꯣ
ꯂꯣꯏꯔꯦꯅ ꯑꯗꯨꯅ ꯑꯗꯨꯐꯥꯎ ꯁꯦꯟꯅꯕ ꯉꯝꯗ꯭ꯔꯦ
ꯎꯝ ꯌꯥꯃꯂꯟꯂꯁꯨ ꯑ
ꯎꯝ
ꯑ
ꯂꯩꯕ ꯅꯨꯡꯉꯥꯏꯕ꯭ꯔꯣ ꯅꯣꯏ ꯇꯝꯄꯥꯛꯇ
ꯂꯩꯕ ꯅꯨꯡꯉꯥꯏꯌꯦ ꯑꯗꯨꯝ ꯎꯝ ꯍꯧꯖꯤꯛꯄꯨꯗꯤ
ꯎꯝ
ꯏꯔꯥꯡ ꯀꯔꯤ ꯀꯔꯤ ꯇꯧꯕꯅꯤꯅꯀꯣ ꯎꯝ ꯉꯥꯏꯍꯥꯛ ꯉꯥꯏꯍꯥꯛꯕꯨꯗꯤ ꯗꯨꯡ ꯗꯥꯡ ꯗꯨꯡ ꯗꯥꯡ ꯎꯝ ꯇꯕꯨꯁ ꯂꯩ ꯏꯆꯦ ꯏꯆꯦ ꯎꯝꯁꯤ ꯁꯤꯁꯤ ꯁꯥꯕꯒ ꯑꯃꯨꯛ ꯅꯣꯡ ꯈꯔ ꯆꯨꯒꯅꯤ
ꯎꯝ
ꯑꯃꯨꯛ ꯅꯨꯡꯁꯥ ꯊꯣꯛꯀꯅꯤ ꯑꯗꯨꯝ ꯇꯧꯕꯅꯤꯅ ꯅꯥꯕꯁꯨ ꯁꯤꯐꯥꯏ ꯇꯧꯕ ꯈꯔꯁꯨ ꯌꯥꯎ ꯑꯗꯨꯝ ꯇꯧꯋꯦꯕ ꯂꯣꯛ ꯊꯨꯡꯕ ꯑꯗꯨꯒꯨꯝꯕ ꯆꯤꯡꯗꯒꯗꯤ ꯃꯥꯒꯤ ꯀ꯭ꯂꯥꯏꯃꯦꯠꯇꯣ ꯑꯗꯨꯝ ꯅꯨꯡꯉꯥꯏꯔꯕꯅꯤꯅꯀꯣ
ꯍꯣꯏ
ꯆꯤꯡ
ꯑꯗꯣ ꯅꯪ ꯌꯨꯝꯗꯗꯤ ꯅꯥꯊꯟꯗ ꯂꯩꯕ꯭ꯔꯥ ꯅꯠꯇ꯭ꯔꯒ ꯅꯣꯏ ꯅꯆꯥꯁꯤꯡꯒ ꯄꯨꯟꯅ ꯂꯩꯃꯤꯟꯅꯕ꯭ꯔꯥ ꯀꯃꯥꯏꯅ ꯇꯧꯕ꯭ꯔꯥ
ꯑꯣ ꯏꯆꯥꯁꯤꯡ ꯍꯧꯖꯤꯛ ꯃꯄꯥꯟꯗ ꯂꯩ ꯃꯈꯣꯏ
ꯑꯣ ꯑꯣ
ꯊꯤꯔꯒ ꯑꯗꯨꯝ ꯁꯨꯕ ꯌꯥꯕ ꯀꯔꯤ ꯀꯔꯤꯒꯤ ꯑꯗꯨꯝ ꯆꯠꯈꯤ ꯑꯗꯨꯝ ꯃꯄꯥꯒ ꯏꯕꯥꯅꯤ ꯂꯩ
ꯍꯣꯏ ꯍꯣꯏ ꯐꯔꯦꯗ ꯍꯧꯖꯤꯛꯀꯥꯟꯗꯤ ꯃꯁꯥꯅ ꯃꯁꯥꯅꯀꯣ
ꯎꯝ
ꯑꯗꯨꯝ ꯑꯉꯝ ꯑꯉꯝꯕ ꯑꯗꯨꯝ ꯇꯥꯟꯅꯔꯕꯅꯦꯕ ꯍꯧꯖꯤꯛꯀꯥꯟꯗꯤ
ꯎꯝ ꯑꯗꯨꯅꯦ ꯍꯤꯡꯅꯤꯉꯥꯏ ꯂꯝꯕꯤ ꯊꯤꯗ꯭ꯔꯗꯤ ꯎꯄꯥꯏ ꯂꯩꯇ꯭ꯔꯦ
ꯑꯣ ꯍꯣ ꯑꯗꯨꯅ ꯈ꯭ꯋꯥꯏꯕ ꯐꯥꯕꯅꯦ
ꯎꯝ
ꯉꯍ ꯉꯁꯤꯗꯤ ꯕꯣꯜ ꯂꯩꯕ ꯖꯥꯠꯂꯥ
ꯈꯪꯗꯦ ꯉꯁꯤꯒꯤ ꯐꯤꯛꯆꯔꯗꯣ ꯀꯅꯥ ꯀꯅꯥ ꯂꯩꯕꯖꯥꯠꯔꯥ ꯈꯪꯗꯦꯅꯦ
ꯎꯝ ꯕꯣꯜ ꯌꯦꯡꯕꯗꯤ ꯅꯣꯏꯅꯊꯟꯗ ꯌꯦꯡꯕ꯭ꯔꯥ ꯅꯠꯇ꯭ꯔꯒ ꯒ꯭ꯔꯨꯞ ꯑꯣꯏꯅ ꯌꯦꯡꯕ꯭ꯔꯣ
ꯐꯣꯟꯗ ꯑꯗꯨꯝ ꯃꯊꯟ ꯃꯊꯟꯗ ꯌꯦꯡꯅꯔꯦꯗ ꯂꯩꯀꯥꯏꯒꯤꯗ ꯑꯗꯨꯝ ꯎꯝ ꯌꯦꯡꯕ ꯆꯠꯅꯤꯡꯉꯗꯤ ꯑꯗꯨꯝ ꯆꯠ ꯍꯥꯏꯕꯗꯤ ꯑꯉꯥꯡ ꯄꯤꯛꯄꯁꯨ ꯂꯩꯕ ꯏꯃꯨꯡ ꯑꯣꯏꯕꯅꯤꯅꯀꯣ
ꯍꯧꯖꯤꯛꯀꯥꯟꯗꯤ ꯃꯁꯥ ꯃꯁꯥꯒꯤ ꯐꯣꯟꯗ ꯑꯗꯨꯝ ꯌꯦꯡꯅꯕ ꯌꯥꯎꯔꯦ ꯈꯪꯗꯦ ꯄ꯭ꯔꯤ ꯀ꯭ꯋꯥꯇꯔꯒꯨꯝꯕ ꯀꯔꯤ ꯀꯔꯤ ꯃꯊꯪꯗꯗꯤ ꯒ꯭ꯔꯨꯞ ꯑꯣꯏꯅ ꯑꯗꯨꯝ ꯌꯦꯡꯅꯤꯡꯂꯛꯄ ꯂꯥꯛꯑꯂꯅꯤ
ꯎꯝ
ꯃꯊꯟ ꯃꯊꯟꯗ ꯌꯦꯡꯕꯗꯁꯨ ꯅꯨꯡꯉꯥꯏꯇꯦꯗꯅ ꯭ꯒꯔꯨꯞ ꯑꯣꯏ ꯎꯝ ꯒ꯭ꯔꯨꯞ ꯑꯣꯏꯔꯒ ꯏꯟꯖꯣꯏ ꯇꯧꯔꯒ ꯑꯗꯨꯝ ꯑꯆꯥ ꯑꯊꯛ ꯈꯔ ꯂꯥꯏꯠ ꯔꯤꯐ꯭ꯔꯦꯁꯃꯦꯟꯒꯨꯝꯕ ꯑꯍꯤꯡꯗ ꯑꯗꯨꯝ ꯆꯥꯔꯒ ꯑꯗꯨꯝ ꯌꯦꯡꯕꯗꯨꯅꯗꯤ ꯏꯟꯖꯣꯏ ꯇꯧꯋꯦꯕ ꯁꯞꯄꯣꯔꯠꯇꯔ ꯃꯥꯒꯤ ꯃꯥꯒꯤ ꯇꯧꯅꯕꯅꯤꯅꯀꯣ
ꯑ ꯑꯩꯈꯣꯏꯗꯤ ꯃꯁꯥ ꯃꯁꯥ ꯌꯦꯡꯕꯅꯤꯅꯀꯣ
ꯎꯝ
ꯅꯨꯡꯉꯥꯏꯇꯦ ꯕꯣꯜꯗꯣ
ꯍꯥꯏꯕꯗꯤ ꯕꯣꯜ ꯌꯦꯡꯕ ꯀꯥꯟꯗ ꯀꯩꯅꯣ ꯑꯃꯃꯝꯒꯤ ꯁꯞꯄꯣꯔꯠꯇꯨ ꯂꯩꯔꯒ ꯌꯦꯡꯗꯗꯤ ꯅꯨꯡꯉꯥꯏꯅꯀꯣ
ꯎꯝ
ꯑꯗꯨꯅ ꯍꯥꯟꯅꯗꯤ ꯏꯁ ꯏꯃꯥꯟꯅꯕꯤ ꯑꯃ ꯂꯩꯔꯝꯃꯦ ꯑꯗꯨꯒ ꯇꯧꯔꯒ ꯌꯦꯡꯕꯗꯤ ꯑꯁ ꯅꯨꯡꯉꯥꯏꯕꯖꯥꯠꯅꯤ
ꯎꯝ ꯍꯣꯏ ꯍꯢꯊꯥꯏꯅꯗꯤ ꯑꯗꯨꯝ ꯇꯧꯋꯦ ꯇꯤꯚꯤ ꯑꯃꯒꯤ ꯌꯨꯝꯗꯀꯣ ꯄꯨꯟꯅ ꯐꯝꯃꯤꯟꯅꯔꯒ ꯌꯦꯡꯉ ꯌꯦꯉꯒ ꯑꯁ ꯇꯥꯔꯒ ꯀꯔꯤ ꯀꯔꯤ ꯌꯥꯎꯕ ꯃꯇꯝꯗꯗꯤ ꯉꯅꯥꯏꯔꯒ ꯌꯦꯡꯒ ꯑꯗꯨꯗ ꯇꯟꯒꯨꯝꯕ ꯍꯧꯔꯒ ꯆꯥꯔꯒ ꯑ ꯀꯣ ꯅꯣꯡꯉꯥꯟ ꯐꯥꯎ ꯌꯦꯡꯕꯁꯨ ꯂꯩ ꯇꯨꯝꯗꯕꯤꯗ ꯑꯗꯨꯕꯨ ꯍꯟꯗꯛ ꯆꯦ ꯏꯆꯤꯛ ꯆꯤꯛꯑꯦ
ꯎꯝ ꯆꯥꯎꯈꯠꯄ ꯑꯅꯧꯕ ꯖꯨꯛ ꯑꯣꯟꯈ꯭ꯔꯦꯕ ꯍꯧꯖꯤꯛ ꯇꯦ ꯅꯠꯇ꯭ꯔꯣ
ꯑꯗꯨꯅꯦ
ꯃꯁꯥ ꯃꯁꯥꯒꯤ
ꯎꯝ ꯑꯍꯤꯡꯗꯨꯁꯨ ꯇꯨꯝꯔꯒ ꯂꯩꯕꯅꯦꯕ ꯑꯩꯈꯣꯏ ꯅꯨꯄꯥꯅ ꯕꯣꯜ ꯌꯦꯡꯗꯣꯏꯗꯨꯒ ꯍꯥꯏ ꯑꯁ ꯌꯦꯡꯅꯤꯡꯗꯦ ꯍꯥꯏꯅ ꯇꯨꯝꯊꯣꯛꯑꯦ ꯅꯣꯡꯉꯥꯜꯂꯝꯗꯥꯏꯗ ꯃꯠ ꯊꯟꯗ ꯌꯦꯡꯂꯒ ꯕꯨꯂꯨꯝꯗꯣ ꯑꯥ ꯐꯨꯜꯗ ꯍꯥꯞꯄꯒ ꯌꯦꯡꯕꯁꯤ ꯇꯨꯝꯕ ꯌꯥꯠ ꯃꯦꯁꯤ ꯒꯣꯜ ꯑꯃ ꯆꯟꯈ꯭ꯔꯦ ꯍꯥꯏꯌꯦ ꯑꯗꯨꯒ ꯑꯩ ꯃꯤꯠ ꯈꯔ ꯄꯥꯡꯊꯣꯛꯑꯒ ꯌꯦꯡꯂꯒ ꯑꯃꯨꯛ ꯎꯏꯔꯤꯁꯥꯔꯤ ꯎꯏꯔꯤꯁꯤꯔꯤ ꯑꯃꯨꯛ ꯇꯨꯝꯊꯥꯔꯦ ꯑꯁ ꯃꯤꯒꯤ ꯃꯤ ꯑꯃꯨꯛ ꯆꯪꯒꯔꯦ ꯀꯔꯤꯔꯣ ꯃꯈꯣꯏꯗꯨꯅ ꯑꯃꯗꯛ ꯑꯃꯨꯛ ꯆꯪꯈꯔꯦ ꯑꯁ ꯄꯣꯅꯤꯡꯉꯥꯏ ꯃꯥꯜꯂꯦ ꯉꯁꯤ ꯃꯈꯣꯏ ꯄ꯭ꯔꯤꯗꯤꯛꯁꯟꯁꯨꯁꯨ ꯆꯨꯝꯒꯦꯔ ꯈꯪꯗꯦꯗ ꯍꯥꯏꯅ ꯂꯩꯔꯒ ꯂꯥꯁꯇ ꯉꯝꯃꯦ ꯍꯥꯏꯅ ꯂꯥꯄꯗꯨꯕ ꯑꯁ ꯐꯔꯦ ꯐꯔꯦ ꯍꯥꯏꯅ
ꯈꯔ ꯋꯥꯅꯗꯤ ꯉꯝꯃꯦ ꯍꯥꯏꯌꯦꯀꯣ ꯉꯔꯥꯡ ꯕꯣꯜꯗꯣ
ꯑꯦꯁ ꯑꯃꯈꯣꯏ ꯒ꯭ꯔꯨꯞꯇꯨꯁꯨ ꯌꯥꯝ ꯀꯜꯂꯦ ꯃꯈꯣꯏꯒꯤ ꯑꯄꯨꯌꯦꯟꯗꯨꯁꯨ ꯀꯣ
ꯍꯣꯏ ꯑꯗꯨꯃꯥꯏꯅ ꯕꯣꯜꯗꯣ ꯑꯀꯟꯕ ꯑꯅꯤꯗꯣ ꯌꯦꯡꯕ ꯑꯗꯨ ꯅꯨꯡꯉꯥꯏꯕꯅꯦ ꯅꯠꯇ꯭ꯔꯣ ꯑꯁꯣꯟ ꯕ ꯑꯃ ꯑꯀꯟꯕ ꯑꯃ ꯍꯥꯏꯔꯒꯗꯤ ꯑꯁ ꯃꯣꯏꯅ ꯉꯝꯒꯅꯤꯗ ꯑꯗꯨꯃꯥꯏꯅ ꯇꯧꯕꯗꯣ ꯑꯗꯨꯃꯥꯏꯟ ꯇꯧꯗ꯭ꯔꯦꯕ ꯉꯔꯥꯡꯒꯤꯗꯨꯗꯤ ꯑꯁ ꯉꯔꯥꯡꯗꯨꯗꯤ ꯏꯆꯥ ꯅꯨꯄꯥ ꯑꯩꯈꯣꯏꯁꯨ ꯕꯣꯜꯗꯨ ꯊꯦꯡꯉꯤꯅ ꯉꯔꯥꯡ
ꯎꯝ
ꯊꯦꯡꯕꯗꯣ ꯑꯩ ꯑꯩꯈꯣꯏꯗꯤ ꯇꯨꯝꯕ ꯆꯪ ꯈ꯭ꯔꯦꯕ ꯑꯩꯈꯣꯏ ꯔꯨꯝꯗ ꯆꯪꯗ꯭ꯔꯤꯐꯥꯎ ꯃꯕꯥꯅꯤꯗꯣ ꯕ ꯁꯥꯖꯤꯟꯅꯔꯒꯅꯦ ꯀꯥꯗ ꯍꯦꯛ ꯆꯪꯉ ꯊꯣꯡꯗꯣ ꯊꯤꯡꯕ ꯈꯣꯛ ꯃꯈꯣꯟ ꯇꯥꯔꯦ ꯍꯥꯏꯔꯒ ꯃꯕꯥꯅꯤꯗꯣ ꯃꯣꯏꯗꯨꯗ ꯑꯩꯈꯣꯏꯒꯤ ꯀꯃꯟ ꯔꯣꯝꯗ ꯀꯨꯝꯃꯒ ꯌꯦꯡꯕ ꯆꯠꯄ ꯖꯥꯠꯅꯦ ꯑꯩꯅ ꯑꯌꯨꯛ ꯍꯧꯒꯠꯂꯛꯄ ꯀꯥꯟꯗ ꯀꯥꯗꯣ ꯄꯨꯡ ꯃꯉꯥꯗ ꯉꯁꯤ ꯑꯩ ꯌꯥꯍꯧ ꯈꯔ ꯉꯜꯂꯦꯕ ꯌꯦꯡꯕ ꯀꯥꯟꯗ ꯑꯝꯇ ꯂꯩꯔꯝꯗꯕ ꯋꯥꯅꯤꯗ
ꯎꯝ
ꯀꯨꯝꯃꯒ ꯃꯈꯥꯗ ꯂꯣꯏ ꯇꯨꯝ ꯂꯩꯔꯝꯃꯦ ꯃꯃꯟ ꯔꯣꯝꯗꯨꯗ ꯑꯗꯨꯒ ꯑꯌꯨꯛ ꯉꯟꯇꯥ ꯍꯧꯒꯠꯂꯒ ꯑꯃꯨꯛꯀ ꯃꯣꯏꯗꯣ
ꯎꯝ
ꯎꯝ
ꯑꯗꯨ ꯃꯈꯣꯏ ꯚꯦꯀꯦꯁꯟ ꯄꯤꯔꯝꯒꯅꯤꯅ ꯌꯦꯡꯅꯤꯡꯗꯤ ꯌꯦꯡꯍꯜꯂꯣꯗꯅ ꯁ꯭ꯀꯨꯜ ꯀꯥ
ꯌꯦꯡꯍꯜꯂꯦ ꯍꯣꯏ ꯎꯝ
ꯇꯨ ꯊꯥꯎꯖꯟ ꯀꯌꯥꯗꯔꯥ ꯇꯨ ꯊꯥꯎꯖꯟ ꯇꯣꯏꯟ ꯇꯣꯏꯟꯇꯤ ꯋꯥꯟꯒꯤꯔ ꯂꯥꯁ ꯋꯥꯔꯜ ꯀꯞꯀꯤꯗ ꯅꯣꯡꯉꯥꯟꯕ ꯐꯥꯎ ꯇꯨꯝꯗꯦ ꯑꯗꯨꯝ ꯌꯦꯡꯕ ꯆꯠꯂꯦ ꯉꯥꯟꯕ ꯐꯥꯎ
ꯎꯝ꯫
ꯁꯨꯇꯤꯁꯨ ꯂꯩꯕꯅꯤꯅ ꯌꯦꯡꯅꯤꯡꯉꯥ ꯌꯦꯡꯁꯅꯨ ꯍꯥꯏꯅ ꯑꯗꯨꯝ
ꯎꯝ꯫
ꯈꯔꯅ ꯂꯥꯎꯔꯒ ꯂꯩꯕ ꯀꯥꯟꯗ ꯑꯩꯈꯣꯏ ꯇꯨꯝꯃꯒ ꯂꯩꯕꯗꯨꯁꯨ ꯅꯨꯡꯉꯥꯏꯇꯦꯗꯅ
ꯍꯣꯏ
ꯎꯝ ꯆꯍꯤ ꯑꯃ ꯎꯝ ꯕ꯭ꯔꯖꯤꯜꯒ ꯑꯔꯖꯦꯟꯇꯤꯅꯥ ꯐꯥꯏꯅꯦꯜ ꯇꯧꯕꯗꯣ ꯄꯅꯥꯕ ꯃꯇꯝꯗꯣ ꯑꯗꯨꯗ ꯑꯩ ꯍꯣꯁꯄꯤꯇꯥꯜꯗ ꯂꯩꯕ ꯃꯇꯝꯗꯅꯦꯕ ꯏꯃꯥ ꯑꯣꯄꯔꯦꯁꯟ ꯇꯧꯔꯒ ꯑꯗꯨꯃꯛ ꯃꯇꯝꯗꯨꯗ ꯑꯁ ꯐꯥꯏꯅꯦꯜꯁꯨ ꯑꯣꯏꯕ ꯌꯦꯡꯁꯨ ꯌꯦꯡꯅꯤꯡꯕ ꯌꯨꯝꯗ ꯍꯣꯁꯄꯤꯇꯥꯜꯁꯨ ꯂꯦꯛꯅꯤꯡꯉꯥꯏ